ꯍꯝꯂꯣ
ꯇꯒ꯭ꯔꯕꯣ ꯏꯇꯥꯎ
ꯇꯨꯝꯗ꯭ꯔꯤꯗ
ꯑꯩꯁ ꯊꯦꯡꯉꯦꯍꯦ ꯅꯪꯁꯨ
ꯑꯁ ꯕꯣꯜ ꯌꯦꯡꯕꯗꯒꯤ ꯔꯨꯇꯤꯟꯁꯦ ꯇꯣꯡꯍꯜꯂꯛꯈ꯭ꯔꯕꯗꯒꯤ
ꯑꯩꯗꯤ ꯆꯥꯛ ꯆꯥꯛ ꯐꯥꯎ ꯆꯥꯗꯔꯤꯌꯦ ꯉꯁꯥꯏ ꯍꯪꯉꯣꯏ ꯐꯥꯕ ꯆꯠꯄꯀꯣ
ꯍꯣꯏ ꯍꯣꯏ
ꯑꯗꯨ ꯈꯔ ꯊꯦꯡꯉꯦ ꯉꯁꯤꯁꯦ
ꯅꯣꯏ ꯍꯪꯉꯣꯏ ꯐꯥꯎꯕꯗꯕꯨ ꯀꯌꯥꯃꯨꯛ ꯐꯥꯔꯛꯀꯦ
ꯀꯒꯨꯟꯊ꯭ꯔꯥ ꯀꯒꯨꯟꯊ꯭ꯔꯥꯒꯨꯝꯕꯅꯦ
ꯑꯁ ꯌꯥꯝꯃꯦꯅ ꯑꯗꯨꯒ ꯍꯧꯖꯤꯛ ꯆꯥꯗꯣꯏꯕꯀꯣ
ꯍꯣꯏꯅꯣ ꯊꯣꯡꯅꯤꯌꯦ ꯍꯧꯖꯤꯛ ꯀꯟꯅ
ꯑꯁ ꯈꯨꯟꯗ ꯂꯩꯕ ꯍꯥꯏꯕꯁꯤ ꯑꯗꯨꯗꯤ ꯈ꯭ꯋꯥꯏ ꯅꯨꯡꯉꯥꯏꯕꯅꯤꯅꯦ
ꯅꯣꯢꯁꯨ ꯇꯥꯕ ꯐꯪꯗꯕ꯭ꯔꯣ
ꯍꯣꯏ ꯑꯩꯈꯣꯏꯁꯨ ꯑꯗꯨꯝ ꯆꯠꯂꯦꯗ ꯈꯨꯟꯗꯗ ꯅꯣꯏ ꯄꯨꯡ ꯀꯌꯥꯗꯒꯤ ꯆꯠ ꯆꯠꯄꯅꯣ ꯄꯨꯡ ꯀꯌꯥꯗꯒꯤ
ꯄꯨꯡ ꯑꯩꯈꯣꯏ ꯉꯁꯤ ꯈꯔ ꯊꯦꯡꯉꯦ
ꯑꯝ ꯑꯆꯥ
ꯃꯄꯥꯟ ꯄꯨꯡ ꯃꯄꯥꯟ ꯇꯔꯥ ꯁꯨꯕ ꯑꯩꯈꯣꯏ ꯑꯗꯨꯝ ꯆꯠꯄꯗ ꯆꯝꯄꯥꯛꯇꯅꯤ ꯈꫭꯏꯗꯤ ꯑꯩꯈꯣꯏ ꯈꯨꯜꯗꯗꯤ ꯑꯁꯉꯣꯏ ꯑꯆꯥꯎꯕꯗꯤ ꯐꯪꯗꯕꯀꯣ
ꯆꯤꯡꯗꯗꯤ
ꯇꯝꯄꯥꯛꯇꯔꯅꯦ ꯅꯣꯏꯅ ꯐꯥꯔꯤꯁꯦ
ꯃꯥꯅꯦ ꯍꯣꯏ
ꯑꯗꯨꯗꯤ ꯌꯥꯝ ꯆꯥꯎꯔꯝꯅꯤꯀꯣ ꯇꯝꯄꯥꯛꯀꯤꯗꯤ
ꯎꯝ ꯌꯥꯝꯅ ꯆꯥꯎꯗꯦꯗ ꯉꯁꯤꯒꯤꯗꯤ
ꯎꯝ
ꯂꯧꯁꯨ ꯂꯧ ꯂꯤꯡꯕꯁꯨ ꯍꯧꯔꯕꯅꯤꯅ
ꯎꯝ
ꯄꯥꯛ ꯂꯩꯇ꯭ꯔꯦ ꯍꯟꯗꯛꯀꯤꯁꯦ
ꯅꯍꯥꯟꯗꯤ ꯑꯁ ꯑꯩꯈꯣꯏ ꯕꯣꯔꯥ ꯑꯃ ꯐꯥꯕꯅꯦ
ꯎꯝ
ꯀꯥꯏꯗ ꯂꯩꯥꯛꯑꯦ ꯏꯇꯥꯎꯗꯤ
ꯑꯁ ꯑꯩ ꯈꯨꯟꯗ ꯂꯩꯌꯦ ꯍꯧꯖꯤꯛ
ꯑ ꯈꯨꯨꯟꯗ ꯍꯥꯁꯦ ꯅꫭꯏꯔꯣꯝꯗꯅꯣ
ꯍꯥꯏꯔꯗꯤ
ꯋꯦꯁ ꯔꯣꯝꯅ ꯍꯥꯏꯗꫭꯏꯔ ꯁꯥꯎꯠ ꯋꯦꯁ ꯋꯦꯁ ꯔꯣꯝꯅ ꯂꯩ
ꯇꯤ ꯑꯦꯝ ꯑꯦꯜ ꯂꫭꯝꯗꯔ ꯑꯩꯁꯨ ꯑꯗꯨ ꯔꯣꯝꯗꯒꯤꯅꯦ
ꯑꯗꯨ ꯔꯣꯝꯗ ꯁꯤꯅ ꯍꯧꯕꯗꯣ ꯈꯪꯕ꯭ꯔꯣ ꯁꯤꯅ ꯍꯧꯕ ꯑꯃ ꯂꯩꯕꯗꯣ
ꯁꯤ ꯆꯦꯡꯗꯥꯏ ꯍꯥꯏꯕ꯭ꯔꯣ
ꯅꯠꯇꯦ ꯅꯠꯇꯦ ꯅꯪꯁꯨ ꯗꯨꯃꯥꯏ ꯍꯥꯏꯒꯅꯨꯗꯅ ꯍꯣꯏ ꯑꯗꯨ ꯑꯗꯨ ꯃꯛꯇ ꯈꯔ ꯐꯨꯅꯥꯕ ꯅꯪ ꯍꯥꯏꯕꯗꯨꯗꯤ ꯅꯠꯇꯦꯀꯣ
ꯎꯝ
ꯑꯗꯨ ꯃꯅꯥꯕ ꯂꯩꯌꯦꯅ ꯈꯨꯟꯁꯨ ꯅꯛꯅꯔꯦ ꯃꯕꯥꯅꯤ ꯅꯦꯛꯁꯇ ꯑꯣꯏꯕꯗꯣ
ꯑ ꯍꯣ ꯍ ꯈꯪꯉꯦ ꯈꯪꯉꯦ ꯈꯪꯉꯦ ꯑꯃꯃ ꯀꯦꯝ ꯌꯥꯎꯕꯗꯣ
ꯍꯣꯏ ꯍꯣꯏ ꯑꯗꯨꯗꯤꯅꯤ ꯑꯗꯨꯗꯒꯤꯅꯤ ꯭ꯔꯣꯁꯨ ꯀꯥꯏ
ꯑꯁ ꯑꯩꯗꯤ ꯅꯣꯏꯦꯃꯦ ꯆꯠꯅꯕ ꯂꯝꯕꯤ ꯃꯌꯥꯏꯒꯤꯗꯣ ꯑꯃꯅ ꯑꯔꯣꯝꯗ ꯆꯠꯂꯦ ꯃꯥꯅ ꯇꯦꯟ ꯃꯌꯥꯝ ꯆꯠꯂꯦ ꯑꯗꯨꯝ ꯃꯌꯥꯏꯒꯤꯗꯣ ꯈꯪꯉꯦꯀꯣ ꯀꯦꯅ ꯍꯧꯕꯗꫭ
ꯀꯦ ꯑꯣ ꯑꯣ ꯑꯣ ꯑꯆꯠ ꯑꯠꯆꯥ ꯑꯗꯨꯗꯤ ꯑꯗꯨ ꯁꯤꯗꯨꯒ ꯁꯤꯗꯨꯒ ꯅꯛꯅꯕ ꯋꯥꯈꯟꯗ ꯅꯠꯇ꯭ꯔꯣ
ꯅꯠꯇꯦ ꯅꯛꯅꯕ ꯅꯠꯇꯦ ꯃꯌꯥꯏꯗ ꯂꯩꯕꯗꯣ
ꯈꯪꯉꯤꯅꯦ ꯃꯌꯥꯏꯗ ꯂꯩꯕꯗꯣ ꯁꯤ
ꯔꯦꯜꯋꯦ ꯏꯁꯇꯦꯁꯟ ꯔꯦꯜꯋꯦ ꯏꯁꯇꯦꯁꯟ ꯌꯥꯎꯕꯗꯣꯂ
ꯑꯆꯥ ꯑꯆꯥ ꯔꯦꯜꯋꯦ ꯏꯁꯇꯦꯁꯟ ꯅꯪꯒꯤꯁꯦ ꯑꯦꯟꯅ ꯍꯧꯕ ꯗꯤꯁꯇ꯭ꯔꯤꯛꯇꯔꯣ
ꯃꯥꯅꯦ ꯃꯥꯅꯦ ꯍꫭꯏ
ꯑꯆꯥ ꯑꯠꯆꯥ ꯑꯗꯨꯗꯤ ꯑꯩ ꯌꯥꯝ ꯈꯪꯗꯦ ꯑꯗꯨꯗꯒꯤꯗꯤ
ꯏꯃꯥꯟꯅꯕ ꯌꯥꯝ ꯂꯥꯛꯑꯦ ꯅꯣꯏꯒꯤ ꯈꯨꯜꯗ ꯐꯖꯅ ꯇꯤꯟꯅꯕ ꯀꯥꯡꯕꯨ
ꯑꯆꯥ ꯑꯗꯨꯗꯤꯅꯪ ꯀꯩ ꯑ ꯑꯆꯥ ꯃꯥꯃꯅ ꯕꯁꯁꯤꯡꯁꯦ ꯍꯧꯖꯤꯛ ꯀꯔꯤ ꯀꯩ ꯇꯝꯃꯒ ꯂꯩꯕꯁꯤꯡꯅꯣ
ꯃꯣꯏꯗꯤ ꯁꯥꯇ꯭ꯔꯥꯅꯦ
ꯑꯆꯥ
ꯑꯩꯈꯣꯏꯅ ꯑꯃꯨꯛ ꯀꯥꯕ ꯂꯣꯏꯕ ꯇꯧꯋꯥ
ꯎꯇ꯭ꯔ ꯀꯣꯂꯦꯖ
ꯀꯂꯦꯁꯅꯦ ꯀꯣꯂꯦꯖ ꯂꯣꯏꯔꯕꯣ ꯅꯪꯗꯤ
ꯍꯣꯏꯂꯖꯔꯤꯖ ꯍꯥꯏꯁ
ꯍꯥꯥ ꯀꯌꯥꯝ ꯀꯣꯏ ꯔꯦ ꯑꯣ ꯍꯣ ꯑꯩꯈꯣꯏꯗꯤ ꯇ꯭ꯋꯦꯟꯇꯤ ꯐ ꯄꯣꯔꯗꯒꯤ ꯂꯣꯏꯔꯦ
ꯑꯆꯥ ꯑꯆꯥ ꯑꯆꯥ ꯑꯩ ꯑꯩ ꯈꯨꯟꯅꯤꯒꯤ ꯍꯥꯏꯕꯀꯣ
ꯎꯝ ꯅꯣꯏ ꯈꯔ ꯒꯤ ꯅꯛ ꯃꯣꯏꯁꯦ ꯂꯥꯁ ꯁꯦꯃꯤꯁꯇꯔꯁꯨ ꯀꯥꯔꯦ ꯌꯥꯝ ꯀꯪꯅꯏꯅ ꯑꯩꯈꯣꯏꯒꯤ
ꯂꯥꯁ ꯁꯦꯃꯤꯁꯇꯔ ꯀꯥꯕꯒꯣ ꯑꯗꯨ ꯀꯩꯗ ꯀꯥꯕꯅꯣ
ꯁꯤ ꯇꯝꯄꯥꯛꯇ ꯗꯤ ꯑꯦꯝꯗ
ꯑ
ꯀꯥꯏ ꯀꯥꯏꯅ ꯀꯥꯏ ꯅꯪꯗꯤ ꯇꯝꯄꯥꯛꯇ ꯑꯦꯝꯗ ꯅꯤ ꯂ
ꯑꯩꯅ ꯏꯟꯖꯤꯅꯤꯌꯥꯔꯤꯡ ꯇꯝꯕ
ꯑꯣ ꯍꯣ ꯍꯣꯏ ꯍꯣꯏ ꯌꯥꯝ ꯐꯩꯅꯦ ꯑꯗꯨ ꯄꯣꯂꯤꯇꯦꯛꯅꯤꯛꯗꯒꯤꯔꯣ
ꯍꯣꯏ
ꯏꯅꯥꯎꯅꯨꯄꯥ ꯑꯃꯁꯨ ꯇꯝꯕꯅꯦ ꯑꯗꯨꯗ
ꯗꯦꯕꯂꯞꯃꯔꯣ
ꯑꯣꯏꯔꯝꯒꯅꯤ ꯍꯣꯏ ꯄꯋꯥꯏꯂꯣꯡ ꯍꯥꯏꯕꯀꯣꯏ ꯃꯤ
ꯑꯩ ꯑꯩꯗꯤ ꯗꯦꯕꯂꯞ ꯃꯥꯟꯅꯗꯦ ꯈꯪꯗꯦ ꯗꯦꯕꯂꯞ ꯃꯥꯟꯅꯗꯕ
ꯏꯅꯥ ꯅꯨꯄꯥꯅꯦ ꯃꯥꯗ
ꯁꯤꯡꯗ ꯍꯣꯏ ꯌꯥꯝꯕꯅꯦ
ꯃꯇꯝꯅ ꯁꯥꯏꯠꯇꯒꯤꯁꯨ ꯑꯗꯨꯝ ꯌꯥꯝꯕꯅꯤ
ꯑ ꯍ
ꯃꯇꯝꯗ ꯇꯥꯕꯒꯨꯝꯗꯤ ꯇꯧꯋꯦ ꯑꯗꯣ ꯈꯪꯗꯦꯗ
ꯍꯣꯏ ꯎꯔꯗꯤ ꯈꯪꯉꯝꯒꯅꯤ
ꯍꯣꯏ ꯨꯔꯨꯁꯨ ꯑ ꯃꯤ ꯈꯪꯅꯗꯕꯅꯤꯅ ꯑꯗꯨꯝ ꯈꯪꯗꯦꯗ ꯃꯣꯏꯁꯨ ꯃꯣꯏꯁꯨ ꯃꯤ ꯌꯥꯝꯃꯦꯅ
ꯏꯅꯥꯎ ꯅꯨꯄꯤꯁꯨ ꯇꯝꯕꯅꯦ ꯑꯗꯨ ꯂꯥꯁ ꯏꯌꯥꯔꯅ ꯂꯣꯏꯕꯅꯦ ꯃꯣꯏ ꯗꯤꯄ꯭ꯂꯣꯃꯥ ꯏꯟꯖꯤꯅꯤꯌꯔꯤꯡꯅ ꯈꯪꯗ ꯀꯌꯥꯝ ꯀꯨꯏꯔꯦ
ꯑꯩ ꯍꯟꯗꯛ ꯊꯥꯔꯠ ꯏꯌꯥꯔ ꯀꯥꯗꯦꯕ ꯍꯟꯗꯛ
ꯑꯣ ꯄ꯭ꯔꯌꯡꯀꯥ ꯍꯥꯏꯕ ꯅꯨꯄꯤ ꯈꯪꯕ꯭ꯔꯥ ꯄꯤꯌꯥꯀꯥ ꯍꯥꯏꯕ ꯅꯨꯄꯤ ꯈꯪꯕ꯭ꯔꯥ
ꯈꯪꯗꯦ
ꯃꯥꯗꯤ ꯂꯣꯏꯔꯒ ꯃꯄꯥꯥꯟ ꯂꯝꯗ ꯆꯠꯈ꯭ꯔꯦ
ꯐꯖꯅ ꯃꯃꯤꯡ ꯄꯥꯎ ꯈꯪꯗꯔꯤ
ꯑꯣ ꯍꯣ
ꯇꯝꯕ ꯍꯁꯤꯕꯨ
ꯍꯣꯁꯇꯦꯜ ꯍꯣꯁꯇꯦꯜ ꯃꯅꯨꯡꯗ ꯂꯩꯕ꯭ꯔꯥ
ꯂꯩꯃꯤꯟꯅꯕꯁꯤꯡ ꯈꯛꯇꯪ ꯇꯤꯟꯅꯔꯤꯁꯦ ꯑꯇꯣꯞꯄꯦꯗꯔꯗꯤ ꯇꯤꯟꯅꯕꯒꯤ ꯃꯤꯡ ꯄꯥꯎ ꯈꯪꯗꯦ ꯑꯇꯣꯞꯄꯁ ꯍꯣꯏ ꯅꯗꯣ
ꯆꯥꯛ ꯌꯦꯟꯁꯥꯡꯗꯤ ꯀꯃꯥꯏꯅ ꯇꯧꯋꯦ
ꯆꯥꯛ ꯌꯦꯟꯁꯥꯡꯁꯨ ꯑꯗꯨꯝ ꯑꯗꯨꯝ ꯍꯥꯎꯋꯦ ꯑꯗꯨꯝ
ꯑꯗꯨꯏꯗꯤ ꯍꯟꯗꯛꯇꯤ ꯀꯩꯗꯧꯔ ꯂꯩꯔꯦ ꯐ꯭ꯔꯤꯗ ꯂꯩꯕ꯭ꯔꯣ
ꯍꯟꯗꯛꯁꯦ ꯑꯩꯈꯣꯏꯗꯤ ꯑꯁ ꯀꯩꯁꯨ ꯇꯧꯗꯦ ꯍꯥꯏ
ꯑꯦꯁꯝ ꯊꯥ ꯂꯩꯕ ꯅꯠꯇꯥꯏ
ꯍꯣꯏꯅꯦ ꯀꯩꯁꯨ ꯇꯧꯅꯦ
ꯑꯦꯛꯖꯥꯝꯒꯨꯝꯕꯗꯤ ꯊꯥꯔꯕꯝꯅꯤꯗꯀꯣ
ꯍꯣꯏ ꯃꯇꯝ ꯂꯥꯛꯑꯗꯤ ꯑꯗꯨꯝ ꯊꯥꯕꯅꯦ
ꯍꯣꯏꯅꯦ ꯍꯣꯏꯅꯦ ꯀꯟꯅ ꯍꯣꯠꯅꯔ ꯅꯣꯏꯁꯨ ꯃꯇꯝ ꯂꯩꯔꯤꯉꯩꯗ
ꯀꯣꯂꯦꯁ ꯈꯨꯝꯕ ꯀꯥꯕꯥ ꯇꯧꯑꯗꯤ ꯂꯥꯏꯔꯤꯛ ꯁꯨꯛꯆꯪ ꯆꯪꯗꯕꯅꯤꯀꯣ ꯀꯣꯛꯇ
ꯍꯣꯏ ꯍꯣꯏ ꯑꯁ ꯍꯧꯖꯤꯛ ꯐꯥꯎꯗꯨꯃꯥꯏꯅ ꯆꯪꯗ꯭ꯔꯒ ꯂꯩꯕꯅꯦ ꯍꯣꯏꯣꯏ
ꯍꯣꯏ
ꯑꯩꯕꯗꯤ ꯑꯁ ꯈꯪꯒꯦꯅꯦ ꯀꯣꯂꯦꯖꯁꯦ ꯀꯨꯏꯅ ꯀꯛꯕ ꯁꯔꯨꯛꯄꯨꯗꯤ ꯗꯥꯏꯔꯦꯛ ꯑꯦꯛꯖꯥꯝ ꯊꯥꯔ ꯑꯗꯨꯒ ꯑꯗꯨꯝ ꯍꯤꯡꯅꯕ ꯇꯧꯗꯨꯅ ꯐꯥꯕ ꯃꯥꯜꯂꯦ
ꯅꯪꯗꯤ ꯍꯧꯖꯤꯛꯁꯦ ꯀꯩꯔꯣꯝꯗ ꯂꯩꯕ꯭ꯔꯣ ꯍꯥꯏꯕꯗꯤ
ꯑꯩꯈꯩꯗꯤ ꯆꯤꯡ ꯃꯅꯥꯛꯇꯅꯦ
ꯈꯪꯉꯦ ꯇꯤꯅ ꯍꯧꯕ ꯃꯅꯥꯛꯇ ꯂꯩꯒꯗꯧ ꯃꯥꯜꯂꯦ
ꯃꯥꯅꯦ ꯍ
ꯍꯪꯉꯤꯕ ꯑꯗꯨꯝ ꯁꯁꯋꯥꯗ ꯌꯥꯔꯝꯕꯅꯦꯕ
ꯑꯥ ꯑꯩꯈꯣꯏ ꯃꯤ ꯉꯥꯛꯇꯅꯦ
ꯍ ꯍꯣ ꯑꯗꯨꯗꯤꯒꯤ ꯑꯩ ꯍꯥꯏꯌꯦꯅ ꯑꯩ ꯑꯩꯈꯣꯏ ꯈꯨꯟ ꯃꯔꯛꯇꯒꯤꯁꯨ ꯌꯥꯝꯕꯅꯦꯕ ꯑꯗꯨꯗ ꯑꯗꯨ ꯁꯥꯏꯗ ꯑꯗꯨꯏꯁꯨ ꯑꯩ ꯈꯨꯟꯒꯤ ꯃꯤꯗꯤ ꯄꯛꯇꯤ ꯌꯥꯎꯒꯗꯕꯅꯦ ꯁꯤꯗ ꯂꯩꯔꯤꯁꯦ
ꯎꯝ ꯑꯦꯁꯦꯝꯕ꯭ꯂꯤꯗꯁꯦꯝ ꯂꯩ ꯃꯅꯥꯛꯇꯅꯦ ꯍꯧꯖꯤꯛꯇꯤ
ꯅꯪ ꯑꯩꯈꯣꯏ ꯈꯨꯟꯒꯤ ꯃꯤ ꯍꯥꯏꯔꯤꯁꯦ ꯈꯪꯉꯤ ꯁꯦꯡꯅ ꯈꯣꯏ ꯈꯉꯦ ꯈꯉꯦ ꯈꯉꯤ ꯑꯃꯥ ꯑꯃ ꯊꯥꯔꯠ ꯏꯌꯥꯔ ꯀ ꯊꯥꯔꯠ ꯏꯌꯥꯔꯒꯨꯝꯕ ꯀꯥꯕ ꯑꯃ ꯂꯩꯌꯦ ꯑꯗꯨꯒ
ꯅꯣꯏꯒꯤ ꯁꯤꯅꯤꯌꯔ ꯑꯣꯏꯔꯝꯒꯅꯤ ꯑꯩꯅ ꯒꯩꯂꯥꯂꯨꯡꯗꯣ ꯈꯪꯕ꯭ꯔ
ꯑꯁ ꯐꯣꯏ ꯑꯁ ꯇꯥꯕꯗꯤ ꯇꯥꯏ ꯑꯗꯣ ꯃꯁꯥꯒꯤ ꯌꯦꯡꯉ ꯀꯥꯟꯗ ꯈꯪꯗꯦ
ꯀꯨꯂꯨꯨꯝ
ꯑꯁ ꯈꯪꯉꯤ ꯑꯗꯨꯗꯤ ꯅꯣꯏ ꯅꯣꯏ ꯕꯦꯗ꯭ꯔꯣ ꯑꯗꯨꯗꯣ
ꯀꯩꯀꯨꯅꯨꯡꯗꯤ ꯑꯩꯒꯤ ꯑꯩꯉꯣꯟꯗꯒꯤ ꯕꯦꯆ ꯑꯃ
ꯃꯥꯗꯤ ꯁꯤꯐꯥꯏ ꯑꯣꯏꯈ꯭ꯔꯕꯅꯤꯅ ꯍꯧꯖꯤꯛꯇꯤ
ꯍꯣꯏꯅꯦ
ꯑꯣꯏ ꯃꯣꯏꯅ ꯈꯔ ꯈꯨꯟꯗ ꯇꯣꯡꯉꯥꯜꯂꯤ ꯑꯩꯈꯣꯏꯗꯒꯤ
ꯊ
ꯆꯞꯇꯤ ꯆꯞ ꯃꯥꯟꯅꯩ ꯑꯗꯨ ꯀꯣꯂꯣꯅꯤ ꯇꯣꯉꯥꯟꯕꯗꯣ
ꯎꯝ
ꯃꯁꯛ ꯃꯁꯛꯄꯨꯗꯤ ꯈꯪꯉꯦ ꯑꯗꯨꯝ ꯃꯤꯡꯗꯤ ꯌꯥꯝ ꯄꯛ ꯈꯪꯉꯦ ꯁꯣꯝ ꯁ꯭ꯋꯥꯏꯗꯗꯤ
ꯈ ꯑꯗꯨ ꯍ ꯀ꯭ꯂ ꯀ꯭ꯂꯁꯤ ꯌꯥꯝ ꯍꯥꯎꯕꯗ ꯍꯪꯒꯣꯏꯁꯦ
ꯍꯣꯏ ꯍꯣꯏ ꯍꯥꯎꯕꯅꯦ ꯍꯪꯉꯣꯏꯅꯦ ꯀꯣꯏꯗꯤ ꯍꯥꯎꯁꯦ
ꯗꯤ
ꯕꯣꯜꯗꯤ ꯀꯔꯝꯕ ꯁꯞꯄꯣꯔꯠ ꯇꯧꯋꯦ ꯅꯪꯗꯤ
ꯍꯥꯎꯃ ꯈꯃ ꯄ ꯀ ꯃꯥꯒꯤ ꯐꯂ
ꯑꯎ
ꯇꯥꯏ ꯇꯥꯏ
ꯕꯣꯜꯗꯤ ꯌꯦꯡꯕ꯭ꯔꯣ ꯌꯦꯡꯉꯝꯅꯤꯗꯀꯣ ꯀꯅꯥꯗ ꯁꯞꯄꯣꯔꯠ ꯇꯧꯒꯦ
ꯑꯔ ꯅꯅꯦꯗ
ꯑꯁ ꯆꯞ ꯃꯥꯟꯅꯩꯅꯦ ꯑꯗꯨꯗꯤ ꯉꯔꯥꯡꯗꯤ ꯊꯤ ꯅꯨꯡꯉꯥꯏꯔꯝꯅꯤꯗꯣ
ꯍꯣꯏꯅꯦ ꯌꯥꯝ ꯍꯔꯥꯎꯋꯦ ꯄꯔꯤꯉꯩꯗ
ꯁꯤꯔꯅꯤ ꯈꯜꯂꯒ ꯂꯩꯕꯗꯨꯗ ꯑꯃꯨꯛ
ꯀꯝꯝꯕꯦꯛ ꯇꯧꯕꯁꯤꯗꯤ ꯌꯥꯝ ꯩꯔ ꯂꯥꯛꯄꯦ
ꯀꯗꯃ ꯐꯔ